ꯑꯥ ꯇꯞ
ꯑꯣ ꯇꯥꯏ ꯍꯣꯏ
ꯀꯩꯗꯧꯔꯤꯅꯣ
ꯑꯗꯨꯝ ꯀꯩꯅꯣ ꯐꯝꯕꯨꯡꯗ ꯑꯗꯨꯝ ꯂꯩꯗ ꯅꯪꯗꯤ
ꯑꯩꯗꯣ ꯗꯨꯀꯥꯟ ꯆꯠꯀꯦ ꯍꯥꯏꯅ ꯊꯣꯛꯂꯛꯄ ꯑꯗꯨꯒ ꯅꯣꯡꯗꯣ ꯌꯥꯝ ꯀꯥꯟꯅ ꯆꯨꯈꯔ꯭ꯕ
ꯑꯥ
ꯑꯗꯨꯒꯤ ꯑꯗꯨꯝ ꯐꯝꯃꯒ ꯂꯩꯈꯔꯦ
ꯑꯣ
ꯎꯝ ꯆꯥꯛꯇꯤ ꯆꯥꯔ ꯆꯥꯗ꯭ꯔꯤꯗꯥ‌‌ ꯀꯩꯅꯣ ꯑꯩꯗꯣ ꯑꯗꯨꯝ ꯀꯥꯗ ꯂꯩ ꯆꯥꯛ ꯆꯥꯕꯥ ꯃꯇꯝ ꯌꯧ ꯆꯥꯛ ꯆꯥꯕ ꯃꯇꯝ ꯌꯧꯗꯤ ꯌꯧꯔꯛꯑꯦ ꯑꯗꯣ ꯉꯁꯤꯗꯣ ꯀꯩꯅꯣ ꯍꯣꯁꯇꯦꯜꯗ ꯂꯩꯕꯅꯦꯕ ꯑꯩꯗꯤ
ꯑꯥ
ꯑꯗꯨꯒꯤ ꯆꯥꯛ ꯏꯟꯖꯥꯡ ꯐꯥꯎꯔ‌ꯣꯏꯕ ꯉꯁꯤ ꯑꯥ ꯏꯃꯥꯟꯅꯕ ꯃꯄꯥꯟ ꯊꯣꯛꯈꯤꯕꯔꯣ ꯃꯉꯣꯟꯗ ꯌꯦꯟꯔꯣ ꯍꯥꯏꯅ ꯍꯥꯏꯗꯤ ꯍꯥꯏꯈꯤ
ꯉꯁꯤ ꯄꯅꯤꯔꯗꯣ ꯈꯪꯕ꯭ꯔꯥ ꯄꯅꯤꯔ ꯆꯥꯅꯕ꯭ꯔꯥ
ꯈꯪꯉꯦ
ꯑ ꯄꯟꯅꯤꯔ
ꯑꯗꯨ ꯆꯥꯅꯤꯡꯕꯥ
ꯅꯠꯇꯦ ꯑꯩꯅ ꯍꯥꯏꯕꯗꯤ ꯆꯥꯕ꯭ꯔꯥ ꯍꯥꯏꯕ ꯅꯪ
ꯑꯩꯗꯤ ꯆꯥꯗꯦ ꯃꯥꯒꯤ ꯁꯪꯒꯣꯝ ꯁꯪꯒꯣꯝꯗꯣ ꯍꯩꯅꯗꯕꯥ
ꯑ ꯑꯗꯨꯗꯣ ꯊꯣꯡꯕꯗꯣ ꯃꯣꯏ ꯑꯩꯁꯨ ꯍꯩꯅꯗꯦꯕ ꯑꯗꯨ ꯆꯥꯗꯦꯕꯥ
ꯍꯥꯎꯇꯥꯕꯥ ꯈꯛꯇꯥ ꯑꯥ
ꯅꯪꯁꯦ ꯍꯣꯁꯇꯦꯜꯗ ꯂꯩꯕꯗꯣ ꯀꯔꯤ ꯂꯝꯗ ꯂꯩꯕ
ꯀꯩꯅꯣꯗꯅꯦ ꯑꯥ ꯅꯣꯔꯠꯇꯅꯦ ꯅꯣꯔꯠꯇ ꯍꯥꯏꯌꯣ ꯍꯥꯏꯔꯣ ꯃꯐꯝ ꯀꯩꯅꯣꯗꯅꯦ ꯀꯩꯅꯣꯗ ꯀꯩꯅꯣꯗ ꯍꯥꯏꯒꯦ ꯍꯥꯏꯒꯦ
ꯌꯥꯅꯤ ꯍꯥꯏ ꯌꯥꯅꯤ ꯍꯥꯏꯕꯗꯨꯅꯅꯦ ꯌꯥꯝꯅ ꯍꯥꯏ ꯍꯥꯏ ꯑꯥ ꯍꯪꯅꯤꯡ ꯕꯅꯦꯕꯥ
ꯍꯦꯟꯅ ꯈꯪꯅꯤꯡꯕ꯭ꯔꯣꯕ
ꯑꯥ ꯈꯪꯅꯤꯡꯕꯗꯣ꯫
ꯑꯥ
ꯌꯥꯝ ꯅꯨꯡꯁꯤꯌꯦ ꯄꯥꯞꯁꯨ ꯑꯥ ꯑꯁꯤꯒꯤꯗ ꯀꯣ꯫ ꯎꯝ ꯍꯥꯏꯕ ꯌꯥꯗꯕꯒꯤ ꯌꯥꯝꯅꯗꯤ ꯂꯝꯗꯣ ꯈꯪꯅ ꯅꯤꯡꯕꯀꯣ ꯑꯗꯨꯒꯤ ꯁꯤꯗ ꯍꯧꯔꯒ ꯑꯦꯜꯗ ꯂꯣꯏꯕꯗꯣ ꯑꯗꯨꯒ ꯕꯤꯗ ꯍꯧꯔꯒ꯫ ꯑꯥꯔꯗ ꯂꫭꯏꯕꯗꫭ ꯇꯧꯔꯒ
ꯑ
ꯑꯗꯨꯝ ꯇꯧꯅꯕꯅꯦꯕ
ꯖꯥꯠ ꯖꯥꯠ ꯇꯧꯔꯝꯃꯤꯅꯦ ꯑꯗꯨꯗꯤ
ꯑꯣ ꯈꯪꯉꯦ ꯈꯪꯉꯦ ꯑꯥ ꯑꯦꯜꯗ ꯑꯗꯨꯒ ꯃꯥꯒꯤ ꯍꯦꯛ ꯅꯀꯟꯗ ꯏꯁꯨ ꯌꯥꯎꯕꯒꯨꯝꯇꯧꯏꯀꯣ ꯒꯥꯏ__
ꯖꯥꯠ ꯖꯥꯠ ꯇꯧꯔꯝꯃꯤꯅꯤ ꯃꯤꯁꯤꯡꯁꯦ ꯌꯥꯗ ꯗꯦꯕ ꯈꯪꯅꯤꯉꯥꯏ ꯀꯟꯅ ꯍꯣꯠꯅ
ꯑ ꯈꯪꯅꯤꯡꯉꯤ ꯌꯥꯝ ꯈꯪꯅꯤꯡꯉꯦꯕꯀꯣ ꯑꯗꯨꯒ ꯃꯣꯏꯅ ꯍꯥꯏꯒꯗꯧꯕ ꯑꯗꯨꯝ ꯍꯥꯡꯉꯛꯀꯅꯦꯕꯀꯣ ꯀꯣꯏꯁꯟꯗꯣ ꯑ ꯅꯪꯗꯤ ꯆꯤꯡꯗ ꯂꯩꯕ꯭ꯔꯥ ꯇꯝꯗ ꯂꯩꯕ꯭ꯔꯥ ꯍꯪꯉꯤꯕ꯫ ꯑꯗꯨꯒꯤ ꯑꯩꯒꯤꯗꯤ ꯆꯤꯡꯅꯦ ꯑꯗꯨꯕꯨ__ ꯍꯧꯖꯤꯛꯗꯤ ꯇꯝꯄꯥꯛꯇ ꯂꯩꯌꯦ ꯍꯥꯏꯒꯗꯤꯕꯀꫭ
ꯑ
ꯇꯝꯄꯥꯛ ꯀꯔꯤ ꯂꯝꯗ ꯂꯩꯕ꯭ꯔꯥ ꯍꯪꯉꯗꯤ ꯑꯁ꯫ ꯖꯥꯠ ꯖꯥꯠ ꯇꯧꯋꯦ ꯑꯩꯈꯣꯏꯒꯤ ꯇꯝꯄꯥꯛꯇꯣ__ ꯏꯁ꯭ꯀꯨꯟꯗꯣ ꯑꯅꯤꯗꯤ ꯂꯩꯕꯅꯦ ꯒꯤꯐ ꯃꯃꯥꯡꯗ ꯍꯥꯏꯈꯤꯅꯤ ꯑꯗꯨꯒ__ ꯀꯔꯤ ꯏꯁ꯭ꯀꯨꯜ ꯂꯀꯣ ꯍꯥꯏꯔꯗꯀꫭ ꯃꯥꯒꯤ ꯏꯁ꯭ꯀꯨꯜꯗꫭ__ ꯑꯥ ꯃꯥꯒꯤ ꯄ꯭ꯔꯤꯟꯁꯤꯄꯜꯗꯣ ꯑꯉꯧꯕ ꯉꯥꯛꯇ ꯁꯦꯠꯄꯅꯦ꯫
ꯈꯪꯅꯤꯡꯕꯗꯣ ꯌꯥꯝ ꯈꯪꯅꯤꯡꯕꯗꯣ ꯈꯪꯕ ꯌꯥꯗꯕꯒꯤ꯫
ꯑ ꯍꯥꯏꯗꯤ ꯍꯥꯏ ꯑꯩꯁꯨ ꯑꯩꯉꯣꯟꯗ ꯍꯪꯂꯁꯨ ꯑꯩꯁꯨ ꯍꯥꯏꯗꯣꯛꯅꯤꯡꯕ ꯑꯗꯨꯕꯨ__ ꯍꯥꯏꯕ ꯌꯥꯗꯕꯅꯤꯅ ꯎꯝ ꯌꯥꯝꯅꯗꯤ ꯈꯪꯗꯤ ꯈꯪꯍꯟꯅꯤꯡꯕ꯫
ꯑ ꯎꯄꯥꯏ ꯂꯩꯇꯕꯗꯣ꯫
ꯑꯗꯨꯗꯣ ꯅꯠꯇꯦ ꯑꯩꯅ ꯍꯥꯏꯕꯗꯤ ꯖꯥꯁ__ ꯑꯩ ꯑꯣꯏꯔꯁꯨ ꯃꯤ ꯑꯣꯏꯔꯁꯨ ꯍꯣꯔꯦꯟ ꯂꫭꯏꯈ꯭ꯔ ꯃꯇꯨꯡꯗ ꯃꯦꯁꯦꯁꯇ ꯑꯣꯏꯔꯁꯨ ꯍꯪꯕ ꯌꯥꯏꯕ꯫ ꯑꯗꯣ ꯍꯧꯖꯤꯛ ꯉꯥꯡꯅꯔꯤꯉꯩꯗ ꯈꯪꯅꯤꯡꯅ ꯈꯪꯗꯕ ꯌꯥꯗꯦꯒꯤ ꯇꯥꯞꯇꯥ꯫
ꯑꯥ
ꯇꯧꯅꯕꯗꯣ ꯅꯣꯛꯁꯨ ꯅꯣꯛꯅꯤꯡꯉꯦ ꯖꯠꯖꯠꯅꯤ꯫
ꯎꯝ ꯑꯩ ꯇꯥꯍꯧꯗ꯭ꯔꯦ ꯅꯪ ꯆꯥꯛ ꯆꯥꯈꯦ ꯍꯥꯏꯕ꯭ꯔꯣ ꯍꯧꯖꯤꯛꯀꯤꯗꯣ꯫
ꯑꯩꯗꯤ ꯆꯥꯛ ꯆꯥꯗ꯭ꯔꯤꯌꯦ꯫
ꯑꫭ
ꯆꯥꯛꯐꯥꯎ ꯊꯣꯡꯗ꯭ꯔꯤ ꯑꯩ ꯏꯊꯟꯇ ꯑꯣꯏꯕꯒꯤꯀꯣ ꯑꯩꯗꯤ__
ꯏꯇꫭꯝꯗ ꯂꯩꯔꯗꯤ ꯇꯟꯕꯅꯤꯅꯦ꯫
ꯉꯁꯥꯏ ꯑꯌꯨꯛꯁꯨ ꯀꯣ ꯉꯁꯥꯏ ꯑꯌꯨꯛꯁꯨ ꯄꯨꯡ ꯑꯦꯂꯚꯦꯟꯗ ꯍꯧꯒꯠꯂꯦꯕꯀꯣ꯫
ꯑꯥ
ꯄꯨꯡ ꯑꯦꯂꯚꯦꯟꯗ ꯍꯧꯒꯠꯂꯒ꯫
ꯅꯠꯇꯦ ꯇꯨꯝꯗꯤ ꯌꯥꯝ ꯇꯨꯝꯕꯗꯤ ꯅꯠꯇꯦꯕ ꯄꯨꯡ ꯁꯚꯦꯟ ꯑꯩꯠ ꯀꯨꯝꯕꯗ ꯑꯗꯨꯝ ꯍꯧꯒꯠꯈ꯭ꯔꯕꯅꯦꯕ꯫ ꯑꯗꯨꯕꯨ ꯍꯧꯒꯠꯂꯒ ꯀꯔꯤ ꯇꯧꯒꯦꯔꯥ ꯍꯥꯏꯕꯗꯣ ꯊꯕꯛ__ ꯂꯩꯇꯕꯅꯤꯅ ꯑꯁꯤꯒꯤ__ ꯑꯁꯤꯒꯤꯗ ꯑꯗꯨꯝ ꯆꯠꯊꯔꯒ ꯂꯩꯈ꯭ꯔꯦꯀꯣ꯫
ꯑ
ꯂꯩꯔꯒ ꯑꯃꯨꯛꯀ ꯂꯣꯏꯔꯒ ꯆꯥꯛꯇꯣ ꯔꯥꯏꯁ ꯀꯨꯀꯔꯗ ꯑꯗꯨꯝ ꯊꯒꯠꯈ꯭ꯔꯦ ꯑꯗꯨꯒ ꯃꯤꯃꯤꯒ ꯀꯪꯂꯥꯒ ꯃꯦꯠꯂꯒ ꯑꯃꯨꯛꯀ ꯑꯗꯨꯝ ꯆꯥꯈ꯭ꯔꯦ ꯍꯧꯖꯤ ꯅꯃ ꯀꯟꯅꯦ ꯍꯧꯖꯤꯤꯡ ꯅꯝꯕ ꯀ ꯑꯗꯨ ꯇꯟꯃꯗ
ꯁꯗꯤꯒ ꯅꯃ ꯀꯅꯦ
ꯑ ꯀꯔꯤ ꯆꯥꯅꯤ ꯈꯜꯂꯤꯜꯂꯤꯕ
ꯍꯧꯖꯤꯛꯅ ꯆꯥꯛꯇꯣ ꯊꯛꯀꯠꯂꯝꯃꯦ ꯑ ꯍꯜꯂꯛꯄꯒ ꯌꯦꯔꯨꯝ ꯑꯗꯣ ꯑꯃꯨꯛꯀ ꯄꯨꯠꯈꯅꯤꯗꯅ ꯒꯅꯤ ꯑꯃꯃꯨꯀ ꯆꯥꯒꯅꯤ
ꯌꯦꯔꯝ ꯊꯥꯛꯇꯥ
ꯌꯦꯔꯝꯒ ꯀꯩꯩꯅꯣꯒꯂ ꯑ ꯃꯤꯃꯤꯗ ꯀꯪꯂꯥꯁꯨ ꯂꯩꯌꯦ
ꯑꯣ ꯑꯣ
ꯑꯗꯨ ꯑꯃ ꯃꯦꯛꯈ꯭ꯔꯅꯤ ꯑꯗꯨꯒ ꯌꯦꯔꯨꯝꯒ ꯑꯗꯨꯝ ꯇꯥꯈ꯭ꯔꯅꯤ ꯑꯩ ꯇꯟꯕ ꯆꯥꯡꯗꯣ ꯇꯟꯕꯅꯤꯅꯅꯦ ꯑꯩ ꯇꯤꯜꯍꯥꯎꯁꯨ ꯊꯤꯗꯦꯕꯀꯣ
ꯑꯣ
ꯑꯗꯨꯝ ꯇꯧꯔꯒ ꯂꯩꯕꯅꯤ
ꯅꯪ ꯄꯟꯕꯁꯦ ꯍꯦꯟꯖꯤꯟꯈ꯭ꯔꯦꯔꯣ
ꯑꯦ ꯍꯌꯦꯡ ꯍꯌꯦꯡ ꯋꯥꯏ ꯑꯩ ꯇꯟꯕ ꯌꯥꯔꯣꯏꯗꯕꯅꯤꯅ ꯍꯧꯖꯤꯛ ꯇꯟꯕ ꯀꯥꯟꯗ ꯑꯗꯨꯝ ꯇꯟꯍꯧꯗꯒꯦꯅ ꯎꯝ
ꯀꯩꯅ ꯑꯁꯤꯗꯗꯤꯀꯣ ꯃꯤꯅꯤ ꯍꯈꯣꯏꯗꯤ ꯆꯥꯛꯀ ꯑꯗꯨꯝ ꯆꯥꯕ ꯅꯨꯡꯉꯥꯏꯗꯅ
ꯎꯝ
ꯑꯗꯣ ꯁꯤꯗ ꯅꯨꯃꯤꯅꯤ ꯂꯩꯇꯦꯕ ꯑꯗꯣ ꯋꯥ ꯋꯥꯏꯗꯣ ꯌꯟ
ꯂꯩꯕ꯭ꯔꯥ
ꯑ ꯁꯗꯤ ꯇꯥ ꯍꯥꯏ ꯍꯣꯏꯔꯣ
ꯑꯣ ꯍꯥꯏꯌꯦꯌꯦ ꯍꯥꯏꯌꯦꯌꯦ ꯍꯥꯏꯌꯦ
ꯑꯗꯨꯒꯅꯦ ꯋꯥꯏ ꯋꯥꯏꯕꯨꯗꯤ ꯂꯩꯌꯦꯕ
ꯑꯗꯨꯗꯤ ꯍꯥꯎꯗꯕꯅꯤ
ꯋꯥꯏ ꯋꯥꯏꯗꯣ ꯑꯗꯨꯐꯥꯎ ꯀꯩ ꯍꯥꯏꯁꯤꯔꯦ ꯌꯥꯝ ꯂꯥꯏꯅ ꯐꯪꯗꯦꯕ
ꯑꯩ ꯊꯥꯕꯤꯔꯀꯦ ꯎ
ꯍꯥꯕꯤꯔꯔꯕ ꯍꯣꯏ
ꯐꯠꯇꯣ ꯀꯥꯞꯂꯒꯔ ꯀꯔꯤꯔ
ꯅꯪꯒꯤꯗꯨꯗꯤ ꯌꯥꯝ ꯂꯥꯏꯕ ꯊꯒꯜꯅꯤꯡꯗ
ꯅꯪꯁꯦ ꯑꯗꯨꯗꯤ ꯅꯪꯒꯤ ꯑꯦꯗ꯭ꯔꯦꯁꯇ ꯄꯤꯔꯣ ꯑꯗꯨꯒ ꯅꯣꯏ ꯄꯨꯕꯗꯤ ꯌꯥꯕ꯭ꯔꯕ
ꯎꯕ
ꯎꯝ
ꯎꯕ ꯌꯥꯏꯗ ꯑꯗꯣ ꯑꯩꯈꯣꯏꯗꯣ ꯌꯨꯝ ꯊꯣꯛꯇꯕ ꯀꯨꯏꯔꯦꯕ ꯑꯗꯨꯗꯤ ꯑꯩ ꯌꯨꯝ ꯊꯣꯛꯇꯕ ꯀꯨꯏꯔꯦ ꯆꯍꯤ ꯑꯅꯤ ꯁꯨꯔꯦ ꯊꯣꯛꯇꯕ
ꯑꯩ ꯗꯤꯂꯤꯚꯔꯤ ꯇꯧꯕꯤꯔꯦ ꯑꯗꯨ
ꯑꯁ ꯌꯥꯝ ꯅꯨꯡꯁꯤꯕ ꯋꯥꯔꯤꯅꯤꯅꯦ ꯅꯪꯒꯤꯗꯤ
ꯏꯆꯦ ꯌꯥꯝ ꯅꯨꯡꯁꯤꯕꯅꯦ ꯍꯣꯁꯇꯦꯜꯒꯨꯝꯕ ꯁꯤꯒꯨꯝꯕ ꯂꯩꯕꯁꯦ ꯌꯥꯝ ꯆꯥꯅꯤꯡꯕꯅꯦ ꯑꯩꯁꯨ ꯀ꯭ꯂꯥꯁ ꯇꯦꯟ ꯊꯥꯔꯝꯗꯥꯏꯗ ꯑꯩꯈꯣꯏ ꯕꯥꯅ ꯊꯝꯃꯦꯕꯀꯣ ꯑꯩꯅ ꯀꯞꯄꯁꯤ ꯀ ꯑꯩꯈꯣꯏ ꯌꯨꯝꯁꯤꯡꯁꯤꯡꯗꯁꯨꯀꯣ ꯑꯩꯈꯣꯏꯗꯤ ꯑꯩꯈꯣꯏꯗꯤ ꯑꯗꯨꯃꯥꯏꯅ ꯂꯩꯇꯕꯒꯤꯀꯣ ꯑꯗꯨꯕꯨ ꯀ꯭ꯂꯥꯁ ꯇꯦꯟꯒꯨꯝꯕ ꯑꯦꯛꯖꯥꯝꯒꯨꯝꯕꯗꯗꯤ ꯕꯣꯔꯗꯤꯡꯒꯨꯝꯕ ꯂꯩꯇ꯭ꯔꯒꯗꯤ ꯑꯦꯗꯚꯥꯟꯇꯦꯖ ꯇꯝꯕꯗꯈꯔ
ꯀꯩꯕ ꯑꯥ ꯑꯥ ꯑꯥ
ꯑꯗꯨꯒꯤ ꯈꯔ ꯂꯨꯝꯅ ꯂꯧꯕ ꯃꯣꯏꯗꯣ ꯑꯁꯨꯃꯥꯏꯅ ꯃꯣꯏꯒꯤ ꯍꯣꯁꯇꯦꯜꯒꯨꯝꯕꯗ ꯂꯩꯕ ꯈꯣꯠꯄ ꯇꯧꯔꯗꯤꯀꯣ ꯑꯗꯨꯒꯤ ꯂꯥꯏꯔꯤ ꯄꯥꯕ ꯈꯛꯇꯅꯗꯤ ꯌꯥꯗꯦꯗꯅꯣ ꯕ꯭ꯔꯟꯁꯨ ꯌꯥꯗ꯭ꯔꯤ
ꯅꯪꯗꯤ ꯑꯗꯨ ꯃꯇꯝꯇ ꯈꯛꯇ ꯂꯩꯔꯛꯑꯦ ꯑꯩꯗꯤ ꯑꯩ ꯍꯥꯏꯕꯤꯌꯨꯔꯦ ꯑꯩ ꯕꯣꯔꯗꯤꯡꯗ ꯂꯩꯔꯛꯄꯁꯦ ꯁꯦ ꯑꯩꯁꯦ ꯆꯍꯤ ꯑꯦ ꯅꯠꯇꯦ ꯆꯍꯤ ꯅꯠꯇꯦ ꯀ꯭ꯂꯥꯁ ꯇꯨꯗꯒꯤ ꯂꯩꯔꯦ
ꯎꯝ
ꯀ꯭ꯂꯥꯁ ꯇꯨꯗꯒꯤ ꯀ꯭ꯂꯥꯁ ꯇꯦꯟ ꯐꯥꯎ ꯂꯩꯔꯛꯑꯦ ꯑꯗꯨꯒ
ꯅꯣꯏꯅ ꯑꯗꯨꯝ ꯂꯩꯔꯛꯄꯅꯤꯅ ꯉꯝꯕꯒꯤꯅꯦꯕ ꯍꯩꯅꯈ꯭ꯔꯕꯒꯤꯅꯦꯕ ꯑꯩꯈꯣꯏꯅ ꯁꯨꯛꯂꯩ ꯂꯩꯇꯕꯤꯗ ꯂꯩꯕꯅꯤꯅ ꯌꯥꯝꯅ ꯖꯦꯜ ꯃꯅꯨꯡꯗ ꯂꯩꯕꯒꯤ ꯍꯄꯤꯇꯥꯜꯗ ꯂꯩꯔꯛꯈ꯭ꯔꯕꯗꯣ ꯑꯁ ꯑꯩꯅ ꯀꯣꯛ ꯅꯨꯃꯤꯗꯥꯡ ꯌꯧꯔꯗꯤ ꯑꯗꯨꯝ ꯀꯞꯈ꯭ꯔꯅꯤꯀꯣ ꯑꯗꯨ ꯑꯩꯗꯣ ꯑꯩꯈꯣꯏ ꯌꯨꯝꯗ ꯂꯩꯔꯗꯤ ꯌꯥꯝ ꯅꯨꯡꯉꯥꯏꯒꯅꯤꯀꯣ ꯑꯩꯅ
ꯀꯩꯅꯣ ꯇꯧꯕ ꯁꯗꯅꯀꯣ
ꯎꯝ
ꯏꯟꯖꯥꯡ ꯍꯥꯎꯗ꯭ꯔꯤꯀꯥꯟꯗ ꯑꯃꯨꯛ ꯚꯦꯖꯤꯇꯔꯦꯟꯒꯤ ꯑꯃꯨꯛ ꯑꯣꯏꯕ ꯍꯣꯁꯇꯦꯜꯁꯦ ꯑꯗꯨꯒꯤ ꯁꯥ ꯉꯥ ꯑꯩꯈꯣꯏꯗꯣ ꯀꯩꯁꯨ ꯄꯤꯗꯦꯕ ꯁꯤꯗꯗꯤ
ꯑꯗꯨꯕꯨꯀꯣ ꯑꯩꯈꯣꯏꯒꯤ ꯗꯗꯥꯅ ꯑꯩꯒꯤ ꯏꯌꯥꯝꯕ ꯑꯩꯒ ꯍꯦꯛ ꯄꯨꯝꯃꯤꯟꯅꯕ ꯏꯌꯥꯝꯕꯗꯣ ꯑꯗꯨꯗ ꯕꯣꯔꯗꯤꯡ ꯍꯥꯡꯉꯦꯕꯀꯣ ꯑꯗꯨꯗꯤ ꯀꯣ ꯃꯥꯅ ꯑꯉꯥꯡꯈꯣꯏ ꯊꯝꯕ ꯏꯁꯇꯥꯜꯗꯣ ꯃꯣꯏꯗꯣ ꯆꯠꯅꯤꯡꯗꯕꯅꯦ ꯍꯦꯛ ꯍꯜꯂꯛꯑꯦꯗꯅꯀꯣ
ꯑꯥ
ꯍꯜꯂꯛꯄꯒ ꯆꯥ ꯄꯤꯊꯈ꯭ꯔꯅꯤ ꯑꯗꯨꯒ ꯆꯥꯛꯁꯨ ꯑꯃꯨꯛꯀ ꯄꯤꯖ ꯈ꯭ꯔꯅꯤꯀꯣ ꯍꯦꯛ ꯑꯥꯔꯂꯤ ꯃꯣꯔꯅꯤꯡꯗ ꯑꯃꯨꯛꯀ ꯆꯥ ꯄꯤꯊꯛꯈ꯭ꯔꯅꯤ ꯑꯗꯨꯒ ꯆꯥꯛ ꯄꯤꯖꯔꯅꯤ ꯑꯗꯨꯒ ꯁꯨꯅꯦꯦꯛ ꯈꯜꯂꯛꯄꯒ ꯏꯃꯥ ꯏꯃꯥꯅ ꯁꯤꯡꯖꯨ ꯃꯤꯒꯤ ꯁꯤꯡꯖꯨ ꯀꯔꯤ ꯀꯔꯥ ꯁꯦꯝꯕꯤꯈ꯭ꯔꯅꯤꯀꯣ ꯑꯗꯨꯒ ꯆꯥꯈ꯭ꯔꯅꯤ ꯑꯗꯨꯒ ꯆꯥ ꯑꯃꯨꯛꯀ ꯄꯤꯖꯈ꯭ꯔꯅꯤ ꯅꯨꯃꯤꯗꯥꯡꯗ ꯑꯃꯨꯛꯀ ꯆꯥꯛ ꯄꯤꯖꯈ꯭ꯔꯅꯤ ꯑꯗꯨꯒ ꯃꯣꯏꯗꯣ ꯊ꯭ꯔꯁꯗꯦꯒ ꯊ꯭ꯔꯁꯗꯦꯒ ꯐ꯭ꯔꯥꯏ ꯊꯔꯁꯦ ꯁꯤꯅ ꯃꯣꯏ ꯌꯦꯟꯁꯥ ꯄꯤꯖꯩꯀꯣ ꯑꯗꯨꯒ ꯀꯩꯅꯣꯅ ꯑ ꯄ꯭ꯔꯥꯏꯗꯤꯅ ꯀꯩꯅꯣꯗꯣ ꯌꯦꯔꯨꯝ ꯄꯤꯖꯩ ꯑꯗꯨꯒ ꯁꯇꯔ ꯁꯟꯗꯦꯅ ꯑꯃꯨꯛꯀ ꯖꯟ ꯄꯤꯖꯩ
ꯑꯁ ꯌꯥꯝ ꯅꯨꯡꯉꯥꯏꯔꯦꯅꯦ ꯃꯣꯏꯗꯤ
ꯑꯗꯨꯅꯦ ꯑꯗꯨꯒꯤ ꯑꯩꯅ ꯏꯌꯥꯝꯕꯉꯣꯟꯗ ꯍꯥꯏꯕ ꯅꯪꯗꯤ ꯀꯔꯤ ꯀꯥꯟꯗꯅꯉꯥꯏꯒꯤ ꯕꯣꯔꯗꯤꯡ ꯍꯥꯡꯕ꯭ꯔꯥ
ꯑ
ꯅꯠꯇ ꯅꯅ ꯋꯥꯟ ꯋꯤꯛ ꯑꯃꯗꯗꯤ ꯃꯥꯗꯣ ꯑꯅꯤꯔꯛ ꯀꯨꯝꯕ ꯄꯤꯖꯔꯗꯤ ꯑꯃꯅ ꯐꯟꯗꯦ ꯗ ꯌꯦꯟ ꯄꯤꯖꯈ꯭ꯔꯣ ꯑꯗꯨꯒ ꯊꯥꯔꯁ ꯗꯦ ꯅꯨꯃꯤꯠꯇꯅ ꯌꯦꯔꯨꯝꯅ ꯄꯤꯖꯈ꯭ꯔꯣ ꯅꯠꯇ꯭ꯔꯥ ꯌꯨꯝꯗ ꯐꯥꯎꯕ ꯑꯗꯨꯃꯥꯏꯅ ꯆꯥꯕ ꯆꯥꯗꯕꯁꯨ ꯌꯥꯎꯔꯝꯗꯅꯤꯅ ꯑꯗꯨꯕꯨ ꯃꯣꯏꯒꯤ ꯏꯁꯦꯟꯅ ꯅꯨꯡꯉꯥꯏꯕꯗꯤ ꯕꯔꯗꯦꯒꯨꯝꯕ ꯂꯩꯕ ꯀꯥꯟꯁꯦ ꯃꯃꯥ ꯃꯄꯥꯅ ꯑ ꯁꯟꯒꯨꯝ ꯁꯟꯁꯥꯒꯨꯝꯕ ꯄꯤꯔꯛꯄ ꯑꯗꯨꯒ ꯑꯦꯛꯖꯥꯝ ꯔꯤꯖꯜ ꯄꯥꯎ ꯀꯨꯝꯕ ꯇꯧꯔꯀꯥꯟꯗ
ꯑꯥ
ꯑꯗꯨꯝ ꯁꯥꯒꯨꯝꯕ ꯊꯤꯜꯂꯛꯄ ꯑꯗꯨꯝ ꯇꯧꯋꯦ
ꯍꯣꯏ ꯌꯥꯝ ꯅꯨꯡꯉꯥꯏꯔꯝꯅꯤꯀꯣ ꯃꯣꯏ ꯑꯗꯨꯗꯤ ꯏꯁꯇꯨꯗꯦꯟꯈꯣꯏꯁꯨ
ꯅꯨꯡꯉꯥꯏꯕꯅꯦ ꯑꯗꯨꯒꯤ ꯑꯩꯅ ꯑꯥ ꯅꯣꯏꯒꯤ ꯍꯣꯁꯇꯦꯜ ꯍꯥꯟꯅ ꯃꯣꯢꯒꯤ ꯍꯣꯁꯇꯦꯜ ꯑꯩꯅ ꯂꯩꯔꯛꯄꯒ ꯍꯥꯏꯔꯗꯤ ꯑꯅꯨ ꯗꯥꯜꯁꯨ ꯀꯣ ꯍꯪꯒꯥꯝꯒꯨꯝꯕ ꯊꯣꯡꯉꯤꯗꯅ ꯍꯪꯒꯥꯝꯒꯨꯝꯕ ꯊꯣꯡꯉꯗꯤ ꯃꯥꯒꯤ ꯄꯪꯒꯨꯝꯕꯁꯨ ꯈꯔ ꯌꯥꯝꯍꯟꯕ ꯌꯥꯏꯗꯅ
ꯑꯥ
ꯑꯗꯨ ꯌꯥꯝꯍꯜꯂꯣꯏꯕ ꯑ ꯃꯤꯗꯣ ꯄꯨꯔꯥ ꯂꯥꯡꯉꯦꯕꯀꯣ
ꯑ ꯍ ꯍ
ꯑꯩꯗꯤ ꯀꯞꯅꯤꯡꯕꯅꯦ ꯀꯔꯤꯅꯣ ꯁꯤꯕꯨ ꯀꯔꯝꯃ ꯍꯥꯏꯅ ꯆꯥꯒꯗ꯭ꯔ
ꯑꯩꯈꯣꯏꯁꯨ ꯑꯗꯨꯝ ꯂꯩꯔꯛꯑꯦ ꯍꯥꯏꯕ ꯋꯥꯗ ꯀꯩ ꯍꯥꯏꯁꯤꯔ ꯑꯗꯨꯝ ꯈꯥꯡꯉꯒ ꯂꯩꯔꯛꯄꯗꯣ
ꯍꯣꯏ ꯈꯥꯡꯕ ꯀꯟꯕꯗꯨꯅꯗꯤ ꯃꯤ ꯑꯣꯏ ꯒꯗꯣꯏꯅꯦꯕ ꯑꯗꯨ ꯑꯣꯏꯔꯁꯨ ꯉꯝ ꯋꯥꯃꯟꯕꯗꯣ ꯑꯩ ꯈꯨꯏꯗꯧ ꯃꯔꯛ ꯃꯔꯛ ꯁꯥꯎꯅꯤꯡꯕꯅꯤ ꯑꯩꯈꯣꯏꯉꯣꯟꯗ ꯁꯥ ꯁꯟꯅꯦꯅ ꯈꯟꯕꯖꯠꯂꯥ ꯑꯩꯗꯤ ꯑꯗꯨꯝ ꯉꯥꯡꯕꯅꯦꯕ
ꯑꯣ
ꯃꯣꯏꯅꯗꯤ ꯍꯥꯎ ꯍꯥꯎꯅ ꯆꯥꯕ ꯑꯗꯨꯒ ꯑꯈꯣꯏ ꯑꯩꯉꯣꯟꯗꯅꯀꯣ ꯃꯤ ꯌꯥꯝꯃꯤ ꯍꯥꯏꯕꯒꯤ ꯃꯇꯤꯛꯇ ꯀꯣ ꯑꯗꯨ ꯄꯤꯖꯕꯗꯣ
ꯎꯝ ꯑꯁ ꯈꯪꯗ꯭ꯔꯦꯗ ꯑꯈꯣꯏꯁꯨ ꯆꯍꯤ ꯑꯃ ꯋꯥꯠꯂꯤ ꯑꯩꯈꯣꯏꯒꯤꯁꯨ ꯂꯩꯌꯦ
ꯅꯪ ꯀꯔꯤ ꯇꯝꯕ꯭ꯔꯥ
ꯀꯩꯅꯣꯅꯦ ꯕꯤ ꯑꯦꯁ ꯁꯤ ꯀꯥꯔꯗ ꯀꯌꯥꯔ ꯍꯥꯏꯅꯀꯣ
ꯑꯣ ꯌꯥꯝ ꯐꯩꯅ
ꯈꯪꯗ꯭ꯔꯦ ꯂꯣꯏꯕ ꯉꯥꯏꯕ ꯉꯝꯗ꯭ꯔꯦ ꯑꯩꯈꯣꯏꯁꯦ ꯋꯥꯔꯦ
ꯑꯣ
ꯑꯗꯨꯝꯀꯣ ꯆꯥꯛ ꯑꯦꯟꯖꯥꯡ ꯈꯛꯇꯅꯤꯗ ꯑꯇꯩꯗꯤ ꯂꯩꯕ ꯅꯨꯡꯉꯥꯏꯗ ꯏꯁꯤꯡꯒꯨꯝꯕꯁꯨ ꯅꯨꯡꯉꯥꯏꯕ ꯑꯗꯨꯒ ꯐ꯭ꯔꯤ ꯑꯣꯏꯕꯗꯣ ꯍꯥꯏꯗꯤ ꯀꯣꯂꯦꯖꯀꯤ ꯍꯣꯁꯇꯦꯜ ꯑꯣꯏꯛꯑꯔꯕꯅꯤꯅꯀꯣ ꯍꯥꯟꯅꯒꯤ ꯑꯗꯨꯃꯥꯏꯅꯗꯤ ꯅꯠꯇ꯭ꯔꯦꯕ ꯂꯩꯕꯕꯨꯗꯤ ꯅꯨꯡꯉꯥꯏꯅ ꯆꯥꯛ ꯑꯦꯟꯖꯥꯡꯒꯤ ꯋꯥꯏ ꯍꯥꯏꯕ ꯑꯗꯣ ꯑꯩꯈꯣꯏ ꯄꯩꯁꯥ ꯂꯩꯔꯗꯤ ꯑꯗꯨꯝ ꯑꯍꯥꯎꯕꯁꯨ ꯑꯗꯨꯝ ꯆꯥꯕ ꯌꯥꯏꯕ
ꯍꯣꯏ ꯑꯗꯨ ꯑꯗꯨꯒꯨꯝꯕ ꯇꯝꯕꯗꯗꯤ ꯅꯨꯡꯉꯥꯏꯔꯝꯒꯅꯤ ꯑꯗꯨ ꯑꯗꯨ ꯀꯥꯟꯗꯗꯤ ꯑꯈꯣꯏꯅ ꯀ꯭ꯂꯥꯁ ꯇꯦꯟꯒꯤ ꯑꯗꯨꯒꯨꯝꯕꯗꯗꯤ ꯃꯄꯥꯟꯒꯨꯝꯕꯁꯨ ꯐꯖꯅ ꯊꯣꯛꯍꯟꯕꯤꯗꯅ
ꯑꯣ ꯍꯣꯏ
ꯏꯃꯥ ꯏꯄꯥꯅ ꯄꯩꯁꯥ ꯄꯤꯔꯛꯑꯁꯨ
ꯎꯁ ꯍꯥꯟꯅꯀꯣ ꯑꯩ ꯎꯁ ꯑꯩ ꯍꯣꯁꯇꯦꯜ ꯑꯃ ꯂꯩꯔꯛꯄꯗꯨꯀꯣ